ꯍꯜꯂꯣ
ꯍꯜꯂꯣ ꯇꯥꯕ꯭ꯔꯣ ꯇꯥꯔꯦ ꯇꯥꯔꯦ ꯅꯪꯁꯨ ꯌꯥꯝ ꯏꯀꯥꯏꯒꯟꯕ꯭ꯔꯣ
ꯁ ꯑꯩꯒꯟꯗ
ꯀꯔꯤꯌꯦ
ꯗꯣ ꯅꯪꯅꯪ ꯅꯥꯔꯤꯁꯦ ꯑꯩꯅ ꯔ
ꯑꯁ ꯃꯤ ꯈꯔ ꯇꯧꯔꯛꯄꯗꯨꯗ ꯑꯩꯗꯣ ꯈꯪꯍꯧꯗ꯭ꯔꯕꯅꯤꯅꯦꯍꯦ ꯍꯥꯏꯗꯤ ꯅꯪꯗꯣ ꯀꯨꯏꯅ ꯈꯨꯝꯗꯕꯅꯤꯅ
ꯍꯅꯦ ꯍꯥꯏ
ꯀꯔꯤ ꯇꯧꯔꯒ ꯂꯩꯕ꯭ꯔꯣ ꯌꯥꯝ ꯑꯗꯨ ꯌꯥꯝ ꯃꯇꯝ ꯆꯪꯗ꯭ꯔꯤꯗꯣ ꯇꯥꯕ꯭ꯔꯣ
ꯃꯤꯩꯅ ꯄꯥꯈꯪꯒꯤ ꯊꯕꯛ ꯍꯣꯏꯅꯦ
ꯑꯣ ꯄꯥꯈꯪꯒꯤ ꯊꯕꯛ ꯆꯠꯄ ꯑꯗꯨꯗꯤ ꯑꯩ ꯈꯪꯉꯦ ꯈꯪꯉꯦ ꯂꯩꯁꯥꯕꯤ ꯎꯅꯕꯅꯤ
ꯅꯅꯦ ꯇ ꯑꯗꯨ ꯃꯩ ꯌꯥꯧꯗꯦ
ꯑꯣ ꯅꯪ ꯏ ꯅꯠꯇꯦꯅ ꯃꯥꯅꯕꯒꯤꯔꯣ
ꯊꯕꯛꯅꯦꯗ ꯍꯣꯏ ꯏꯃꯥꯟꯅꯕꯒꯤ
ꯌꯥꯅꯤ ꯅ ꯅꯨꯄꯥꯒꯤ ꯊꯕꯛ ꯍꯥꯏꯔꯒ ꯑꯣ ꯑꯣ ꯑꯗ ꯅꯨꯡꯉꯥꯏꯅ ꯍꯜꯂꯛꯑꯦ ꯑꯃꯨꯛ
ꯏꯃꯥꯟꯅꯕ ꯍꯜꯂꯛꯈ꯭ꯔꯦ
ꯍꯣꯏꯅꯦ ꯑꯗꯣ ꯊꯕꯛꯇꯣ ꯃꯥꯏ ꯄꯥꯛꯅ ꯍꯜꯂꯈꯕ꯭ꯔꯣ ꯊꯕꯛꯇꯣ
ꯑꯩ ꯃꯥꯏꯕꯨꯗꯤ ꯀꯥꯞꯂꯒ ꯍꯜꯂꯛꯀꯗꯔꯕ
ꯍꯣꯏꯅꯦꯍꯦ ꯌꯥꯔꯦ ꯑꯁ ꯅꯪꯁꯨ ꯅꯠꯆꯤꯤꯟ ꯌꯥꯝ ꯀꯜꯂꯤꯗ ꯑꯗꯨ ꯁꯤꯕꯨ ꯅꯨꯄꯥꯅꯤ ꯀꯥꯏꯅ
ꯑꯪ
ꯅꯨꯄꯥ ꯆꯤꯡ ꯀꯟꯕꯅꯤꯅꯦ ꯅꯪꯁꯦ
ꯑꯦꯁ ꯉꯔꯥꯡ ꯑꯗꯣ
ꯄꯨꯂꯦ
ꯉꯔꯥꯡ ꯅꯪ ꯊꯕꯛ ꯆꯠꯊꯣꯛꯂꯨ
ꯄꯥꯛꯂꯛꯇꯦꯗꯏꯗꯤ ꯋꯥꯔꯒ ꯍꯜꯂꯛꯑꯦ ꯑꯗꯨꯒ ꯌꯨꯝ ꯌꯧꯔꯝꯗꯥꯏꯗꯨꯅꯦ ꯅꯣꯡ ꯌꯥꯝ ꯀꯟꯅ ꯆꯨꯔꯛꯑꯦ ꯑꯗꯨꯒꯤ ꯑꯁ ꯁ ꯄꯨꯗꯕꯤ ꯆꯠꯄꯅꯦꯕ ꯂꯣꯏ ꯆꯣꯜꯂꯒꯁꯨ ꯁꯨ ꯂꯥꯛꯑꯦ ꯑꯁ ꯑꯩ ꯂ ꯂꯣꯛ ꯈꯨꯒꯦ ꯇꯧꯔꯦ ꯑꯗꯨꯒꯤ ꯅꯪꯗꯤ ꯉꯔꯥꯡ ꯆꯠꯄ꯭ꯔꯣ ꯑꯁꯦꯡꯕꯒꯤ
ꯆꯂꯦꯗꯤ ꯑꯁꯦꯡ ꯃꯤ ꯆꯠꯂꯦ
ꯆꯂꯦ ꯑꯣ
ꯍꯣꯏ
ꯅꯪꯁꯦ ꯀ
ꯑꯩ ꯈꯣꯡꯒꯤꯜꯂꯤꯒ
ꯍꯣꯏ ꯍꯣꯏ ꯍꯣꯏ ꯍꯣꯏ ꯑꯗꯨꯣ ꯅꯪꯁꯦ ꯇ꯭ꯔꯥꯏꯕꯦꯜꯅꯤꯀꯣ ꯇ꯭ꯔꯥꯏꯕꯦꯜꯅꯤꯀꯣ ꯅꯪꯁꯦ
ꯑ ꯏꯁ
ꯍꯣꯏꯅꯦ ꯑꯗꯣ
ꯃꯦꯇꯩ ꯂꯣ
ꯑꯗꯨꯒꯤ ꯅꯠꯇꯦ ꯍꯦꯛ ꯏꯁ ꯃꯣꯏꯇꯩꯒꯜ ꯁꯦꯡꯕꯒꯤ ꯍꯪꯕ ꯅꯠꯇꯦꯅꯦꯍꯦ ꯅꯣꯏꯗꯤ ꯍꯋꯥꯏ ꯑꯃꯨꯛ ꯆꯥꯕ꯭ꯔꯣ
ꯆꯥꯈ꯭ꯔꯦꯗ ꯑꯃꯨꯛ ꯆꯥꯕ꯭ꯔꯥ ꯑꯃꯨꯛ ꯆꯗ꯭ꯔꯗꯤ ꯆꯝꯐꯨ ꯊꯣꯛꯣꯡ
ꯎ
ꯍꯣꯡꯉꯦ ꯑꯗꯨ ꯅꯨꯡꯒꯤ ꯉꯥꯗ ꯑꯗꯨ ꯆꯥꯔꯦ
ꯎꯝ ꯐꯦꯗꯥꯗꯒꯤꯒꯦ ꯆꯤꯡꯒꯤ ꯉꯥꯗꯤ ꯀꯗꯥꯏꯗꯒꯤꯅꯣ
ꯑꯗꯨꯒ ꯑ ꯑꯩꯈꯣꯏ ꯈꯨ
ꯌꯥꯝ ꯆꯥꯔꯝꯃꯅꯤꯅꯦꯁ ꯑꯣ ꯊꯥꯔꯛꯄ꯭ꯔꯣ
ꯊꯥꯔꯛꯄꯅꯦ ꯏꯃꯥ ꯏ ꯈꯣꯏ ꯏꯃꯥ ꯏꯌꯥꯝ ꯈꯣꯏ ꯅꯍꯣꯏ ꯈꯨꯝꯔꯤꯗꯨꯗꯤ ꯑꯩꯅ
ꯑꯩꯅ ꯍꯥꯟꯅ ꯍꯪꯕꯗ ꯅꯪ ꯈꯨꯝꯗꯦ ꯅꯪꯕꯣ ꯌꯦꯡꯕ꯭ꯔꯥ ꯉꯁꯤꯒꯤꯗꯣ
ꯌꯦ
ꯌꯦꯡꯉꯦ ꯑꯩꯁꯨ ꯌꯦꯡꯉꯨ ꯑꯗꯣ ꯑꯩꯗꯤ ꯄ꯭ꯔꯣꯇꯣꯒꯣꯜꯗꯣ ꯄꯣꯛꯔꯗꯤ ꯐꯅꯤ ꯍꯥꯏꯔ ꯂꯩꯔꯒ
ꯑꯦꯁ ꯅꯥꯟꯁꯨ ꯑꯗꯨ ꯑꯣꯏꯔꯤꯗꯤ ꯑꯗꯨꯗꯤ ꯑꯩ
ꯑꯩꯁꯤꯁꯨꯐꯥꯏꯗ ꯂꯥꯟꯥꯁꯇ ꯑꯃꯨꯛ ꯆꯪꯈꯤꯕꯗꯣ ꯃꯣꯏ ꯑꯣꯐ ꯁꯥꯏꯠ ꯇꯥꯈꯤꯕꯗꯣ ꯄꯥꯝꯃꯨꯑꯦ ꯌꯥꯝꯅ
ꯅꯥ ꯀꯔꯤ ꯎꯄꯥꯏ ꯂꯩ ꯔꯨꯜꯁ ꯀꯔꯤꯒ
ꯑꯩꯗꯤ ꯑꯃꯨꯛ ꯆꯪꯕꯗꯨꯗ ꯑꯁ ꯑꯩꯁꯨ ꯌꯥꯝ ꯍꯔꯥꯎꯔꯕꯅꯦ ꯑꯅꯤ ꯑꯅꯤ ꯌꯧꯔꯦ ꯍꯥꯏꯅ ꯑꯗꯨꯒ ꯑꯃꯨꯛ ꯀꯥꯈꯤꯕ ꯑꯗꯨꯗꯗꯤ ꯌꯥꯝ
ꯅꯤꯡꯉꯝꯗ꯭ꯔꯦꯗ
ꯇꯧꯔꯛ
ꯑꯩꯗꯤ ꯄ꯭ꯔꯣ꯭ꯛ ꯍꯧꯧꯁꯦ
ꯑꯩ ꯍꯔꯥꯎꯗꯌꯦ ꯄ꯭ꯔꯣꯔꯇꯨꯒꯜ ꯀꯥꯕꯗꯣ ꯑꯩ ꯍꯔꯥꯎꯗꯤꯌꯦ ꯑꯗꯨꯒꯤꯅꯦ ꯑꯩ ꯄꯣꯠ ꯇꯧꯔꯛꯇ꯭ꯔꯤꯗꯣ
ꯍꯪꯗꯣ
ꯆꯣ
ꯑꯦꯁꯤ ꯌꯥꯔꯦ ꯌꯥꯔꯦ
ꯅꯪ ꯄꯣꯔꯇꯨꯒꯜꯒꯤ ꯐꯦꯟꯂꯣ
ꯍꯧꯖꯤꯒ ꯍꯦꯟꯅꯤꯟꯍꯦ ꯑꯗꯨꯒꯤ ꯄꯣꯔꯆꯨꯒꯜ ꯁꯄꯣꯠ
ꯑꯩꯗꯤ ꯔꯣꯅꯥꯜꯗꯣ ꯅꯠꯇꯦ ꯑꯗꯨꯒꯤꯅꯦ ꯑꯩꯅ ꯔꯣꯅꯥꯜꯗꯣ ꯉꯝꯍꯟꯅꯤꯡꯗꯕꯁꯦ ꯑꯣꯏꯔꯗꯤ ꯐꯔꯦ ꯍꯥꯏꯔꯒ
ꯎꯝ
ꯍꯟꯗꯛꯁꯦ ꯔꯣꯅꯥꯜꯗꯣ ꯗꯤꯄ꯭ꯂꯦꯁꯦ ꯐꯖꯗꯦ ꯍꯥꯏꯅꯩꯗ ꯆꯦꯟꯁꯨ ꯆꯦꯟ ꯍꯥꯏꯔ ꯍꯥꯏꯔꯣ
ꯑꯩꯅ ꯍꯥꯏꯒꯦꯕꯀꯣ ꯑ
ꯎꯝ ꯍꯥꯏꯔꯛꯑꯣ
ꯅꯨꯄꯤ ꯁꯥꯛꯊꯤꯕ ꯁꯤꯡꯁꯦ ꯁꯛ ꯐꯖ ꯁꯛꯊꯤ ꯃꯤꯑꯣꯕꯁꯤꯡꯁꯦ ꯄꯥꯝꯗꯦ ꯐꯖꯕꯁꯤꯗꯣ ꯆꯨꯝꯕ꯭ꯔꯕ
ꯑꯁ ꯌꯥꯝ ꯆꯨꯝꯈ꯭ꯔꯦ ꯅꯪ ꯑꯩꯕꯨ ꯈꯪꯈ꯭ꯔꯦ ꯁꯛ ꯆꯨꯝꯃꯦ ꯆꯨꯝꯃꯦ
ꯀꯔꯤꯅꯣ ꯑꯩꯅ ꯁꯛ ꯐꯖꯕꯁꯤꯡꯁꯦ ꯑꯅꯝꯕ
ꯑꯗꯨ ꯁ
ꯣꯅꯥꯜ ꯁꯥꯛꯊꯤꯔꯒ ꯈꯔ ꯃꯦꯁꯤ ꯃꯦꯁꯤꯤ ꯥꯏꯁꯤ ꯏꯅꯦ
ꯅꯣꯛꯅꯤꯡꯉꯦ ꯑꯣꯏꯗꯕ ꯁꯛ ꯊꯤꯕꯕꯨꯗꯤ ꯍꯣꯏ ꯌꯥꯕꯤꯒꯤꯅꯦ ꯑꯣꯏꯗꯕ ꯄꯥꯗꯕ ꯃꯤꯁꯤꯡ ꯀꯥꯏꯅ ꯑꯗꯨꯗꯤ ꯅꯃꯥꯏꯗ ꯈꯨꯕꯥꯛ ꯊꯥꯔꯛꯑꯅꯤꯌꯦ
ꯍ
ꯇꯥꯕ꯭ꯔꯣ ꯑꯩ ꯁꯛ ꯐꯖꯗꯦ ꯑꯩ ꯔꯣꯅꯥꯜꯗꯣꯁꯨ ꯁꯞꯄꯣꯔꯠ ꯇꯧꯗꯦ ꯑꯩꯗꯤ ꯃꯦꯁꯤꯅꯦ ꯃꯦꯁꯤ ꯑꯦ ꯅꯪꯕꯨꯕꯤꯗꯤ ꯑꯃ ꯎ ꯕ꯭ꯔꯣ ꯑꯁꯤ ꯀꯩꯅꯣꯒꯤꯗ ꯌꯨꯇꯨꯕꯔꯒꯤꯗ ꯇꯤꯟꯖꯣꯒꯤꯗꯣ ꯃꯦꯁꯤ ꯃꯦꯠꯁꯤ ꯍꯥꯏꯔꯒ ꯑ ꯅꯨꯄꯥꯗꯨꯅ ꯍꯥ ꯌꯨꯇꯨꯕꯔꯒꯤꯗꯣ ꯂꯤꯟꯖꯣ ꯈꯣꯏꯒꯤ ꯑ ꯅꯨꯄꯥꯗꯨꯅꯅꯦ ꯅꯨꯄꯤꯗ ꯅꯪꯗꯤ ꯀꯅꯥꯕꯨ ꯄꯥꯝꯕ꯭ꯔꯥꯅ ꯍꯪꯕ ꯑꯗꯨꯒ ꯅꯨꯄꯤꯗꯨꯅ ꯃꯦꯠꯁꯤꯅꯦ ꯑꯩꯗꯤ ꯃꯦꯁꯤꯒꯤ ꯐꯦꯟꯅꯦ ꯃꯦꯠꯁꯤ ꯃꯦꯠꯁꯤ ꯍꯥꯏꯌꯦꯕꯀꯣ ꯑꯗꯨꯒꯤ ꯄꯥꯗꯅ ꯑꯗꯣ ꯅꯪ ꯃꯦꯁꯤꯁꯦ ꯀꯔꯤ ꯀꯟꯇ꯭ꯔꯤ ꯀꯔꯤ ꯀꯟꯇ꯭ꯔꯤꯅꯣ ꯅꯪ ꯈꯪꯕ꯭ꯔꯣ ꯍꯥꯏꯕ ꯑꯗꯣ ꯅꯨꯄꯤꯗꯨꯒ ꯀꯣꯟꯐꯤꯗꯦꯟꯁ ꯌꯥꯝ ꯂꯩꯔꯒ ꯅ ꯀꯣ ꯕ꯭ꯔꯥꯖꯤꯜ ꯀꯥꯏꯦꯀꯣ
ꯍ
ꯕ꯭ꯔꯥꯖꯤꯜ ꯍꯥꯏꯕ ꯄꯥ ꯑꯗꯨꯅ ꯀꯔꯤ
ꯀꯔꯤ ꯕ꯭ꯔꯥꯖꯤꯜ ꯍꯥꯏꯕ ꯍꯥꯏꯔꯒꯦ ꯕ꯭ꯔꯥꯖꯤꯜꯅꯤ ꯀꯩꯅꯣ ꯍꯥꯏꯕꯗꯣ ꯑꯩ ꯌꯥꯝ ꯅꯣꯛꯅꯤꯡꯉ ꯃꯗꯨꯣ
ꯎ
ꯃꯥꯒꯤ ꯌꯥꯝꯅ ꯈꯪꯕꯒꯤ ꯇꯥꯏꯞꯇ ꯍꯥꯏꯔꯛꯄꯗꯣ ꯑꯗꯨ ꯌꯥꯝ ꯅꯣꯛꯅꯤꯡꯕ ꯍꯥꯏꯕ ꯇꯥꯔꯦ ꯑꯗꯨꯗꯣ ꯃꯣꯏꯒꯤ ꯚꯤꯗꯤꯑꯣꯗꯣ ꯑꯩꯗꯣ ꯗꯥꯎꯟꯂꯣꯗ ꯇꯧꯔꯒ ꯑꯗꯨꯒꯤ ꯃꯇꯥꯡꯗꯣ ꯍꯟ ꯍꯟꯖꯤꯟ ꯍꯟꯖꯤꯟ ꯌꯦꯡꯕꯅꯤꯅꯦ ꯅꯣꯛꯅꯤꯡꯕꯒꯤ ꯃꯦꯠꯁꯤ ꯃꯦꯠꯁꯤ ꯍꯥꯏꯔꯒ ꯂꯥꯁꯇ ꯕ꯭ꯔꯥꯖꯤꯜ ꯑꯃꯨꯛꯀꯁꯨ ꯍꯥꯏꯕꯅꯦ ꯃꯥꯗꯣ ꯍꯟꯗꯛꯁꯦ ꯀꯅꯥ ꯉꯝꯒꯅꯤ ꯍꯥꯏꯔ ꯀꯥꯟ ꯃꯦꯁꯤ ꯕ꯭ꯔꯥꯖꯤꯜ ꯀꯥꯏꯅ ꯑꯃꯨꯣ ꯌꯥꯝ ꯋꯥꯡꯅꯤꯡꯉꯦ
ꯑ ꯑꯣ ꯅꯪꯁꯦ ꯔꯣꯅꯥꯜ
ꯍꯥꯏꯔꯛꯑꯣ
ꯑꯗꯣꯅꯦꯦꯄꯤ ꯊꯃꯣꯏ ꯀꯥꯏꯕ꯭ꯔꯣꯕ
ꯀꯥꯏꯗ꯭ꯔꯗꯤ ꯀꯔꯤꯒꯤ ꯀꯥꯏꯔꯣꯏꯗ꯭ꯔꯣ ꯄ꯭ꯔꯣꯇꯨꯒꯣꯅ ꯒꯣꯜ ꯑꯃ ꯆꯪꯈ꯭ꯔꯗꯤ ꯑꯩꯗꯤ ꯑꯗꯨꯝ ꯀꯥꯏꯈ꯭ꯔꯦ
ꯑ ꯑꯩꯣꯏ ꯁꯨꯝ ꯀꯥꯏꯗꯧ ꯃꯥꯜꯂꯦꯅꯦ
ꯑꯁ ꯀꯥꯏ ꯅꯪꯗꯤ ꯆꯪꯍꯜꯂꯔꯣꯏ ꯑꯩꯅ ꯀꯥꯏꯒꯅꯤ ꯈꯪꯉꯗꯤ
ꯍ ꯍ ꯍ
ꯍꯌꯦꯡꯒꯤꯗꯤ ꯌꯦꯡꯗꯣꯏꯔꯥ
ꯑꯌꯦꯉꯅꯤ ꯍꯣꯏ ꯌꯦꯡ ꯌꯦꯡꯗ
ꯑꯗꯣ ꯄꯨꯡ ꯀꯌꯥꯗꯔꯣ ꯀꯥꯎꯊꯣꯛ ꯄꯨꯡ ꯑꯍꯨꯝꯗꯔ ꯃꯔꯤꯗꯔꯣ ꯍꯣꯏ ꯍꯣꯏ ꯏꯁꯇꯥꯔ ꯄ꯭ꯂꯦꯌꯔꯁꯤꯡꯗꯣ ꯑꯣ ꯍꯟꯗꯛꯅ ꯑꯔꯣꯏꯕ ꯑꯣꯏꯔꯅꯤꯅꯀꯣ ꯌꯦꯡꯅꯤꯡꯉꯕ ꯑꯩꯁꯨ ꯑꯗꯣ ꯔꯣꯅꯥꯜꯗꯣꯗꯣ ꯌꯦꯡꯗꯣꯏꯅꯦ ꯔꯣꯅꯥꯜꯗꯣꯗꯣ ꯃꯁꯛꯄꯨꯗꯤ ꯐꯖꯩꯌꯦꯕꯀꯣ ꯑꯗꯣ ꯑꯩꯈꯣꯏ ꯃꯦꯁꯤꯅꯅꯦ ꯃꯁꯛꯇꯣ ꯅꯨꯡꯁꯤꯕ ꯍꯦꯟꯕ ꯍꯥꯏꯕ ꯇꯥꯔꯦ
ꯑꯗꯣ ꯑꯩ ꯃꯦꯁꯤꯅꯤ
ꯄꯥ ꯄꯥꯝꯃꯦ
ꯎ
ꯅꯣꯛꯣꯡꯅꯤꯤꯡꯒꯦ ꯊꯃꯣꯏ ꯂꯦꯞꯇꯕ ꯄꯥꯈꯪꯅꯤꯅꯦ ꯅꯪꯁꯦ ꯑꯃꯗꯃꯨꯛ ꯆꯂꯤ ꯑꯗꯃꯨꯛ ꯆꯂꯤ
ꯅꯪ ꯔꯣꯅꯥꯜꯗꯣꯒꯤ ꯐꯦꯦ ꯍꯥꯏꯔꯒ ꯑꯃꯨꯛꯁꯤ ꯃꯤꯅ ꯃꯦꯁꯤꯁꯦ ꯃꯁꯛꯇ ꯅꯨꯡꯁꯤꯌꯦꯦ ꯍꯥꯏꯔꯒ ꯑꯩ ꯃꯦꯁꯤꯅꯦꯒꯥꯏ
ꯁꯤ ꯅꯨꯡꯁꯤ ꯍꯥꯏꯕ ꯑꯩꯅ
ꯑꯣ ꯑꯣ ꯈꯪꯉꯦ ꯈꯪꯉꯦ ꯈꯪꯉꯦ ꯈꯥꯏꯖꯤꯜꯂꯛꯄꯅꯤꯅꯦ ꯑ ꯗꯥꯏꯂꯣꯛ ꯇꯧꯁꯤꯜꯂꯛꯄꯅꯦ ꯕꯥꯗ ꯎꯝ ꯑꯉꯥꯡꯁꯤꯡꯒꯤ ꯗꯥꯏꯂꯣꯛꯇꯣ ꯑꯩꯈꯣꯏꯗ ꯆꯪꯉꯔꯣꯏ ꯍꯦꯜꯂꯣꯏꯅ ꯈꯪꯉꯦ ꯑꯗ ꯑꯩꯉꯣꯟꯗꯗꯤ ꯌꯥꯝ ꯇꯧꯕꯗꯤ ꯇꯧꯗꯦꯗ ꯎꯝ ꯅꯆꯥꯥ ꯂꯩꯔꯕꯣ
ꯀꯇꯥ ꯑꯊꯩꯗꯒꯤ ꯊꯩꯅꯣꯗꯅ
ꯅꯪ ꯑꯉꯥꯡ ꯅꯠꯇꯦꯀꯣ ꯍꯥꯏꯕꯒꯤ ꯑꯩꯗꯤ ꯅꯆꯥꯥꯅ ꯁꯨꯒ ꯂꯩ ꯈ
ꯅꯠꯇꯦꯗ ꯏꯁ ꯅꯁꯨ ꯑꯗꯨꯝ ꯑꯣꯏꯔꯗꯤ ꯑꯩ ꯑꯁ
ꯆꯤꯡꯗꯦꯠ ꯊꯥꯖꯕ ꯌꯥꯕ ꯃꯤ ꯅꯠꯇꯦꯗ ꯄꯥꯈꯪ ꯁꯥꯔꯒ ꯂꯩꯁꯥꯕꯤ ꯌꯥꯝ ꯀꯣꯏꯅꯔꯤꯗꯨꯕꯨ ꯑꯖꯤ ꯀꯅꯥꯅꯅꯕ
ꯑꯩ
ꯂꯩꯌꯦ ꯍꯥꯏꯒꯗ꯭ꯔꯥ ꯈꯤꯇꯪꯁꯦ ꯌꯥꯝ ꯒ꯭ꯌꯥꯟ ꯇ
ꯑ ꯑꯗꯤ ꯆ ꯊꯗꯦꯗꯤ
ꯑꯣ ꯆꯤꯟꯊꯤꯕ ꯍꯩꯇꯕ ꯑꯁ ꯅꯪꯒꯤ ꯁꯔꯀꯥꯔꯗ ꯆꯠꯂꯅꯤꯀꯣ
ꯆꯤꯟ ꯆꯤꯟ ꯆꯤꯟ ꯊꯤꯗꯦ ꯇꯆꯤꯟ
ꯑꯣ ꯑꯣ ꯅꯪ ꯁꯔꯒꯥꯔꯗ ꯆꯠꯂꯅꯤ ꯌꯥꯝ ꯐꯩꯀꯣ ꯑꯩꯗꯤ ꯍꯧꯖꯤꯛ ꯐꯖꯅ ꯈꯪꯗ꯭ꯔꯤ ꯀꯗꯥꯏꯗ ꯆꯠꯀꯗ꯭ꯔꯥ
ꯑ
ꯑꯩ ꯌꯨꯝ ꯄꯥꯜꯂꯦ ꯍꯥꯏꯕꯗꯣ ꯅꯪ ꯇꯥꯗ꯭ꯔꯣ ꯏꯆꯥ ꯑꯅꯤ ꯂꯩꯔꯦ ꯍꯥꯏꯕꯗꯣ ꯑꯩꯁꯨ ꯄꯨꯡ ꯀꯌꯥ ꯇꯥꯔꯒꯦ ꯍꯧꯖꯤꯛ ꯑꯣ ꯑꯣ ꯑꯉꯥꯡꯗꯤ ꯂꯥꯎꯈ꯭ꯔꯦꯗꯪ ꯉꯁꯥꯏꯅ ꯇꯨꯝ ꯃꯣꯏ ꯑꯃꯨꯛ ꯁꯥꯟꯅꯕ ꯆꯠꯈ꯭ꯔꯦ
ꯇꯥꯔꯕꯣ
ꯍꯧꯖꯤꯛ ꯀꯟꯁꯤꯗꯤ
ꯀꯔꯤꯒꯤ
ꯑꯦꯀꯥꯟꯁꯤꯗꯤꯂ ꯍꯥꯏꯅꯤꯒ
ꯏꯁ ꯄꯥꯈꯪꯅ ꯃꯧꯗ ꯀꯦꯟꯗꯣꯏꯔꯕ꯭ꯔꯣ ꯇꯧꯔꯤꯁꯤꯕ
ꯑꯩꯅ ꯑꯗꯨꯃꯥꯏꯅ ꯌꯥꯝ ꯀꯦꯦꯜꯂꯒ ꯁꯨꯏꯅ
ꯎꯝ
ꯑꯕ ꯂꯩ
ꯍꯣꯏꯗ ꯍꯣꯏꯗ ꯂꯩꯕꯅꯦ ꯂꯩꯕꯅꯦ ꯁꯨꯁꯃꯤꯇꯥꯗꯣ ꯌꯦꯡꯉꯨꯅꯦ ꯂꯩꯁꯥꯔꯤꯉꯩꯗꯒꯤꯗꯤ ꯍꯧꯖꯤꯛ ꯑꯗꯨ ꯃꯆꯥ ꯑꯅꯤ ꯁꯨꯕꯗꯨꯅ ꯍꯦꯟꯅ ꯐꯖꯗ꯭ꯔꯣ
ꯐꯤꯒꯔꯁꯨ ꯑꯗꯨꯝ ꯇꯥꯔꯒ ꯂꯩꯕ ꯑꯁ ꯍꯣꯏꯅꯦ ꯑꯁ ꯑꯩꯗꯤ ꯉꯥꯎꯏ ꯁꯨꯁꯃꯤꯇꯥꯗ ꯑꯦꯛꯇ꯭ꯔꯦꯁꯇꯅꯦ ꯑꯁ ꯑꯩꯁꯨ ꯑꯗꯨ